ꯎꯝ ꯂꯧꯍꯥ ꯂꯧꯍꯥ
ꯀꯩ ꯇꯧꯕ꯭ꯔꯣ
ꯏꯁ ꯀ꯭ꯔꯤꯁꯨ ꯇꯧꯗꯦꯗ ꯍꯤꯞꯄꯂꯒ ꯂꯩꯌꯦ
ꯑꯥ ꯑꯩꯒꯤ ꯍꯤꯄ꯭ꯔꯣ ꯐꯝꯃꯨꯗꯅ
ꯑꯩꯁꯨ ꯐꯝꯃꯦ
ꯍꯦꯂꯣ ꯌꯥꯝ ꯆꯥꯟꯅꯕꯒꯤ ꯋꯥꯔꯕꯣ
ꯊꯕꯥꯛ ꯂꯩꯇꯕꯅꯤꯅ ꯑꯗꯨꯃꯥꯏꯅ ꯇꯧ ꯇꯧꯔꯒ ꯂꯩꯥꯌꯦ ꯑꯩꯈꯣꯏꯗꯤ
ꯏꯁ ꯅꯨꯉꯥꯏꯇꯦꯀꯣ ꯊꯕꯛ ꯃꯤꯗꯤ ꯁꯨꯨꯕ ꯐꯪꯉꯤꯀꯣ
ꯀꯔꯤꯕ ꯌꯦꯁ
ꯏꯝꯐꯥꯜꯗ ꯂꯩꯌꯦ ꯀꯔꯤꯒꯤ ꯒꯤ ꯊꯕꯛ ꯁꯨꯗꯕ꯭ꯔꯣ
ꯊꯕꯛꯁꯨ ꯁꯨꯅꯤꯡꯗꯦꯗ ꯋꯥꯏ ꯑꯗꯨꯗꯤ ꯆꯦꯡ ꯍꯣꯏꯁꯦ
ꯅꯣꯏꯒꯨꯝ ꯅꯨꯡꯉꯥꯏꯕ ꯂꯩꯇ꯭ꯔꯦꯅꯦ ꯄ꯭ꯔꯤꯊꯤꯕꯤꯗ
ꯑꯩꯈꯣꯏꯁꯦ ꯅꯨꯡꯉꯥꯏꯇꯕꯁꯦ ꯋꯥꯍꯥꯎ ꯌꯥꯝ ꯋꯥꯔꯒ ꯂꯩꯕꯅꯤꯗ
ꯎꯝ ꯎꯝ ꯎ ꯂꯩꯔꯝꯃꯅꯤ ꯑꯣꯏꯔꯝꯃꯅꯤ
ꯌꯥꯝ ꯋꯥꯔ ꯂꯩꯕꯅꯦ ꯑꯩꯅ
ꯍꯌꯦꯡ ꯍꯌꯦꯡꯗꯤ ꯀꯗꯥꯏ ꯆꯠꯈꯤꯔꯣ ꯂꯩꯒꯗ꯭ꯔꯣ ꯌꯨꯝꯗ
ꯎꯝ ꯑꯁ ꯑꯩꯈꯣꯏꯁꯦ ꯄꯥꯛ ꯃꯄꯥꯟ ꯊꯣꯛꯄ ꯃꯤ ꯅꯠꯇꯦꯗ
ꯑꯦꯁ ꯀꯝꯄ꯭ꯂꯦꯛꯁꯟ ꯌꯨꯝꯗ ꯂꯩꯃꯟ ꯂꯩꯃꯟꯗꯅ ꯀꯝꯄ꯭ꯂꯦꯛꯁꯟꯒꯨꯝ ꯅꯩꯔ
ꯑꯍꯝ ꯎꯝ
ꯎꯍꯨ ꯎꯍꯨ
ꯏꯈꯣꯏꯁꯦ ꯀꯣꯝꯄ꯭ꯂꯦꯛꯁꯟ ꯀꯔꯤ ꯍꯥꯏꯁꯤꯔꯥ ꯀꯣꯝꯄ꯭ꯂꯦꯛꯁꯥꯟꯅꯤ ꯀꯂꯥ ꯍꯥꯏꯅꯤꯡꯉꯥꯏ ꯃꯥꯟꯕ꯭ꯔꯅꯦ
ꯀꯅ ꯈꯪꯕꯅꯣꯗ ꯎ ꯎꯗ꯭ꯔꯦꯗ ꯅꯣꯏꯕꯨꯁꯨ
ꯎꯝ ꯎꯗꯕꯥ ꯀꯨꯏꯔꯦ ꯍꯣꯏ
ꯎꯝ
ꯅꯍꯥꯟ ꯑꯍꯣꯏ ꯎꯝ ꯑꯁꯤ ꯆꯩꯔꯥꯎ ꯆꯤꯡ ꯃꯅꯥꯛꯇ ꯎꯋꯦꯀꯣ
ꯅꯍꯥꯟ ꯅꯣꯏꯔꯣ
ꯑꯣ ꯐꯦꯕꯋꯥꯔꯤ ꯃꯥꯔꯆ ꯑꯦꯄ꯭ꯔꯤꯜ ꯗꯨꯋꯥꯏꯗ
ꯀꯅꯥꯒ
ꯗꯨ ꯑꯣꯏꯔꯝꯅꯤ
ꯈꯪꯗꯦꯗ
ꯔꯥꯖꯨꯕꯨ ꯑꯣꯏꯔꯝꯅꯤ ꯂꯝꯕꯤꯗ ꯎꯌꯦ ꯍꯥꯏꯕꯅꯤꯗ
ꯀꯅꯥꯒ ꯆꯠꯄ ꯔꯥꯖꯨꯗꯤ
ꯑꯁ ꯃꯣꯏꯒꯤ ꯃꯔꯨꯞ ꯅꯨꯄꯥ ꯈꯔ ꯅꯨꯄꯥ ꯈꯔꯒ ꯎꯋꯦ
ꯔꯥꯖꯨꯒ ꯑꯩꯁꯦ ꯈꯤꯇꯪ ꯀꯩꯅꯣ ꯇꯧꯔꯦꯅꯦ ꯈꯪꯗ꯭ꯔꯦꯅꯦ ꯅꯣꯏ ꯀꯟꯐ
ꯑ ꯑꯩꯗꯣ ꯃꯔꯛ ꯃꯔꯛꯇ ꯀꯟꯐ꯭ꯌꯨꯁ ꯆꯠꯂꯦ ꯍꯣꯏ ꯅꯣꯏ ꯑꯅꯤꯗꯣ
ꯁꯛꯁꯨ ꯃꯥꯟꯅꯗꯕꯗꯨꯕꯨ
ꯁꯥꯛ ꯃꯅꯗꯦ ꯍꯣꯏ ꯑꯗꯨ ꯑꯣꯏꯔꯁꯨ ꯈꯪꯗꯦ ꯑꯗꯨꯝ ꯀꯣꯟꯐ꯭ꯌꯨꯁ ꯆꯠꯂꯦ
ꯎꯝ ꯀꯦꯟꯐ꯭ꯌꯨꯁ ꯆꯠꯄꯤꯒꯅꯣ ꯆꯠꯄꯤꯒꯅꯣ
ꯁꯥꯛ ꯃꯥꯟꯅꯗꯦ ꯑꯗꯨ ꯑꯣꯏꯔꯁꯨ ꯀꯣꯟꯐ꯭ꯌꯨꯁ ꯃꯔꯛ ꯃꯔꯛꯇ ꯆꯠꯄ
ꯎꯝ
ꯐꯖꯥꯅ ꯇꯤꯟꯗꯕꯒꯤꯅꯤꯗ
ꯎꯝ ꯑꯗꯨꯅ ꯇꯤꯜꯂꯗꯤꯀꯣ ꯈꯪꯗꯧꯕ
ꯐꯌꯦꯅ ꯇꯤꯜꯂꯗꯤ ꯈꯪꯒꯗꯕꯅꯦ ꯑꯩꯈꯣꯏꯁꯦ ꯑꯦꯁ ꯉꯥꯏꯌꯣ ꯅꯣꯏꯀ꯭ꯔꯤ ꯂꯣꯡꯈꯣꯏꯗꯣ ꯒꯥꯎ ꯅꯤꯡꯕ ꯆꯠꯈ꯭ꯔꯦ
ꯉꯁꯤꯔꯣ
ꯎꯝ ꯑꯩꯉꯣꯟꯗ ꯇꯣꯁꯂꯥꯏ ꯅꯤꯕ ꯑꯩꯒꯤ ꯏꯃꯥꯟꯅꯕꯗ ꯇꯣꯁꯂꯥꯏ ꯅꯤꯕꯗꯣ ꯃꯥꯗꯣ ꯥꯏꯟ ꯀ꯭ꯂꯥꯁ ꯂꯥꯎꯋꯦꯅ ꯀꯣꯜ ꯄꯥꯏꯈꯠꯇꯕ ꯑꯗꯨꯏꯒꯤ ꯂꯥꯎꯗꯕꯤꯗ ꯆꯠꯈ꯭ꯔꯦ
ꯎꯝ ꯑꯩꯉꯣꯟꯗ ꯂꯥꯛꯑꯣ ꯂꯥꯛꯑꯣ ꯂꯥꯛꯑꯣ ꯍꯥꯏꯔꯅꯤꯅꯦ
ꯎꯝ ꯑꯩꯅ ꯊꯤ ꯑ ꯊ ꯑ ꯂꯥꯏꯔꯤꯛꯁꯦ ꯑꯩꯒꯤꯁꯨ ꯄꯤꯌꯣ ꯍꯥꯏꯕ ꯑꯩꯒꯤ ꯃꯥꯏꯁꯨ ꯀꯜꯂꯤꯀꯣ
ꯅꯤꯒꯗꯝꯅꯦ ꯀꯩꯅꯣ ꯈꯪꯅꯕ ꯍꯥꯏ ꯑꯗꯨ ꯑꯗꯨꯃꯥꯏꯅ ꯌꯦꯡꯊꯣꯛ ꯌꯦꯟꯁꯤꯟ ꯇꯧꯕꯗꯣ ꯐꯕꯅꯦ ꯑꯥ
ꯀ꯭ꯔꯤꯕ
ꯈꯪꯅꯕ ꯍꯥꯏꯁꯤꯗꯤ ꯑꯗꯨꯃꯥꯏꯅ ꯅꯤꯊꯣꯛ ꯅꯤꯁꯤꯟ ꯇꯧꯗꯨꯅ ꯐꯕꯅꯤ
ꯆꯨ ꯃꯔꯛ ꯃꯔꯛꯇꯗꯤ
ꯀꯔꯤ ꯃꯔꯥꯡ ꯃꯔꯥꯛ ꯇ ꯅꯪ ꯃꯉꯣꯟꯗ ꯀꯔꯤ ꯀꯔꯤ ꯅꯤꯔꯕꯅꯦ
ꯀꯔꯤꯕ
ꯅꯪ ꯃꯉꯣꯟꯗ ꯀ꯭ꯔꯤ ꯀꯔꯤ ꯅꯤꯔꯕꯅꯦ
ꯎꯝ ꯅꯠꯇꯦꯗ ꯅꯤꯕꯗꯤ ꯂꯩꯇꯦꯗ
ꯗꯨꯅꯤꯕ
ꯒꯥꯔꯤ ꯄꯥꯏꯈ꯭ꯔꯕ꯭ꯔꯣ ꯃꯥꯗꯣ
ꯑꯃꯨꯛꯀ ꯄꯨꯔꯛꯈ꯭ꯔꯕꯅꯤ
ꯑꯣ ꯀꯣꯏꯕ ꯌꯥꯝ ꯆꯠꯈ꯭ꯔꯅꯤꯅ ꯆꯠꯈ꯭ꯔꯅꯤꯅꯦ ꯑꯗꯨꯗꯤ
ꯎꯝ ꯑꯦꯁ ꯑꯩꯈꯣꯏ ꯅꯍꯥꯟ ꯀꯣꯏꯕ ꯆꯠꯄꯗꯣ ꯐꯖꯅ ꯆꯠꯈ꯭ꯔꯦ ꯑꯩꯈꯣꯏ
ꯑꯥ ꯅꯪꯅꯤꯀꯣ ꯂꯣꯇꯥꯁꯀꯤ ꯃꯐꯝ ꯆꯠꯅꯤꯡꯉꯦ ꯍꯥꯏꯕꯗꯣ
ꯍꯝ
ꯑꯁ ꯅꯪ ꯅꯠꯇꯕ ꯃꯥꯜꯂꯦ ꯃꯥ ꯑꯣꯏꯕ ꯃꯥꯜꯂꯦ ꯑꯏꯁ ꯀꯣꯜꯁꯨ ꯇꯧꯃꯟꯗꯅ ꯑꯗꯨꯝ ꯋꯥꯔꯤ
ꯆꯤ ꯆꯤ ꯆꯤ ꯆꯤ ꯆꯤ ꯆꯤ ꯊ ꯊꯣꯛꯏꯕ ꯊꯣꯛꯏꯕ ꯇꯥꯛ ꯌꯥꯝ ꯋꯥꯔꯤꯁꯥꯟꯅꯗꯦꯀꯣ ꯈꯪꯉꯦꯕꯠꯇꯨ ꯁꯤꯅꯦ ꯀꯨꯏ ꯀꯨꯏ ꯍꯥꯏꯔꯒ ꯀꯂꯔ ꯊꯣꯛꯑꯦꯕ
ꯑꯗꯨꯒꯤ ꯅꯠꯇꯦꯗ ꯃꯣꯏ ꯑꯅꯤꯒꯤ ꯃꯅꯥꯛꯇꯅꯦꯕꯥ ꯍꯣꯏ ꯍꯣꯏ ꯃꯥ ꯃꯥꯕꯨꯁꯨ ꯑꯩꯈꯣꯏ ꯋꯥꯔꯤ ꯁꯥꯟꯅꯔꯤꯕ
ꯃꯥꯁꯨ ꯆꯠ ꯆꯠꯅꯤꯡ ꯉꯩ ꯍꯥꯏꯅ ꯂꯣ ꯂꯣꯇꯁ ꯃꯅꯥꯛꯇ ꯃꯥꯗꯣ ꯆꯠꯅꯤꯡꯉꯣꯏꯗꯥ
ꯃꯥꯍꯥꯅꯦꯕ ꯆꯠꯅꯤꯡꯉꯦ ꯍꯥꯏꯕꯗꯣ
ꯑꯦ ꯍꯥꯏꯔꯣꯏ ꯍꯥꯏꯔꯣꯏ ꯏꯁ ꯐꯖꯅ ꯆꯈ꯭ꯔꯕꯗꯨꯕꯣꯏ ꯍꯣꯏ
ꯃꯆꯤꯟ ꯊꯤꯕꯒꯤ ꯑꯣꯏꯔꯝꯅꯤ ꯑꯗꯨꯗꯤ ꯑꯩꯉꯣꯟꯗ
ꯅꯪꯕꯨ ꯏꯝꯄ꯭ꯔꯦꯁ ꯇꯧꯍꯟꯕ ꯑꯣꯏꯔꯝꯅꯤ
ꯆꯠꯁꯦ ꯍꯥꯏꯔꯗꯤ ꯆꯠꯄꯅꯤꯗ ꯈꯣꯏꯗꯤ
ꯆꯠꯂꯨꯅꯦ ꯃꯥꯒ ꯂꯣꯛꯇꯥꯛꯇ
ꯑ ꯍ ꯍ ꯐꯒꯤ ꯇꯧꯅꯦ ꯏꯕꯨꯡꯉꯣ
ꯍꯦ ꯍꯦ
ꯆꯠꯆꯦ ꯌꯥꯏ ꯆꯠꯆꯦ ꯌꯥꯏꯗꯤ ꯆꯠꯄ ꯌꯥꯏ
ꯍꯥꯏꯕꯤꯒꯦ ꯍꯥꯏꯕꯤꯒꯦ ꯎꯝ ꯐꯒꯤ ꯐꯒꯤꯗꯀꯣ ꯁꯣꯏꯗꯦ ꯎꯝ ꯍꯝ ꯉꯁꯤꯁꯦ ꯀꯥꯡ ꯌꯥꯝꯃꯤ ꯋꯥꯏꯌꯦ ꯋꯥꯏꯌꯦ ꯐ꯭ꯔꯤꯗ ꯊꯕꯛ ꯇꯧꯔꯅꯤ ꯈꯟꯕꯒ ꯅꯨꯡꯉꯥꯏꯔꯦ ꯅꯠꯇ꯭ꯔꯣ
ꯀꯩꯒꯤꯔꯣ
ꯅꯠꯇ꯭ꯔꯣ ꯆꯨꯝꯗ꯭ꯔꯣ
ꯑꯣ ꯑꯁ ꯅꯪꯅ ꯌꯥꯝ ꯊꯨꯅ ꯍꯥꯏꯕꯅꯤꯀꯣ ꯍꯧꯖꯤꯛ ꯑꯩ ꯑꯁꯤ ꯐꯣꯟꯗꯒꯤꯔꯅꯥ
ꯑꯦ ꯔꯤ
ꯑꯃꯨꯛ ꯍꯥꯏꯌꯣ ꯊꯨꯅ
ꯈ꯭ꯔꯤ ꯊꯨꯅ ꯍꯥꯏꯗꯤ
ꯋꯥꯕ ꯑꯥ ꯀ꯭ꯔꯤ ꯍꯥꯏ ꯅꯪ ꯋꯥꯗꯣ ꯌꯥꯝ ꯊꯨꯅ ꯍ ꯍꯥ ꯍꯥꯏꯕ꯭ꯔꯕ ꯍ ꯍꯧꯖꯤꯛ
ꯂꯩ ꯊꯨꯅ ꯉꯥꯏꯗꯦꯍꯦ
ꯑꯩ ꯐꯣꯟꯅꯔꯛꯀꯣ ꯑꯗꯨꯗꯤ
ꯈꯪꯗ꯭ꯔꯦ ꯅꯣꯏꯒꯤ ꯅꯦꯠꯋꯥꯛꯅ ꯑꯣꯏꯔꯝꯅꯤꯗ
ꯑ ꯍꯣ ꯍꯣꯏ ꯈꯣꯏꯁꯦ ꯁꯤꯇꯤꯗꯅꯤꯅꯦ ꯂꯩꯕꯁꯦ
ꯁꯤꯇꯤ ꯅꯦꯠꯋꯥꯛ ꯌꯥꯗꯕ ꯅꯦ ꯁꯔꯚꯔ ꯕꯤꯖꯤ ꯌꯥꯝ ꯇꯧꯒꯟꯕꯅꯦ ꯁꯤꯇꯤꯗꯤ
ꯁꯤꯇꯤ ꯃꯥꯏ ꯃꯨꯠꯄ ꯃꯐꯝꯗ ꯂꯩꯕꯅꯦ ꯑꯩꯈꯣꯏꯁꯦ
ꯑꯩꯈꯣꯏ ꯂꯋꯥꯏꯅ ꯍꯦꯟ ꯅꯨ ꯅꯨꯡꯉꯥꯏꯗ ꯅꯣꯏ ꯁꯤꯇꯤ ꯗꯒꯤꯗꯤ
ꯑꯁ ꯂꯋꯥꯏꯗꯅ ꯍꯦꯟꯅ ꯅꯨꯡꯉꯥꯏꯌꯦ ꯂꯋꯥꯏ ꯑꯁ ꯂꯣꯏꯔꯦ ꯑꯩꯒꯤ ꯁꯤ ꯀꯔꯤꯔꯥ ꯑꯩꯒꯤ ꯕꯥꯎꯗꯣ ꯅꯪꯒ ꯏꯃꯥꯟꯅꯕꯤ ꯍꯣꯏ ꯄꯟꯖꯥꯕ ꯀ꯭ꯔꯤ ꯍꯥꯏꯁꯤꯔ ꯑꯥꯝ ꯔꯦꯁꯂꯤꯡꯒ ꯇꯥꯎꯕꯗꯨꯏꯒꯤ ꯉꯝꯃꯦꯗ ꯑꯩꯅ ꯉꯝꯃꯤꯅꯦ ꯈꯣꯏ ꯁꯦ ꯄꯤꯛꯄꯁꯨ
ꯄꯤꯛꯑꯁꯨ ꯆꯝꯄ꯭ꯔꯥꯅꯤ ꯍꯤ ꯍꯤ ꯑꯣꯂꯦꯝ ꯕꯤꯌꯨ ꯍꯣꯠꯅꯕꯤꯌꯨ ꯑꯩ ꯑꯦꯁ ꯆꯥꯎꯕ꯭ꯔꯣ
ꯑꯁ ꯅꯣꯏꯔꯗꯤ ꯑꯩꯁꯨ ꯌꯥꯝ ꯆꯥꯎꯒ꯭ꯔꯅꯤꯗ ꯃꯤ
ꯎꯝ ꯎꯝ ꯅꯣꯏ ꯍꯟꯕꯤꯔꯨꯔꯣ
ꯊꯣꯛꯇꯕ ꯋꯥꯅꯤꯗ ꯊꯣꯛꯅꯤꯡꯕꯅꯦ
ꯑꯗꯨꯅꯦ ꯅꯪ ꯅꯪ ꯅꯪꯅ ꯄꯥꯝꯃꯦ ꯍꯥꯏꯕꯩ ꯍꯥꯏꯕꯤꯔꯤꯅꯦ
ꯀꯃꯥꯏꯅ
ꯌꯥꯝ ꯂꯩꯅ
ꯑꯁ ꯍꯤꯗꯥꯛ ꯍꯤꯗꯥꯛꯒꯨꯝꯕ ꯆꯥꯔ ꯅꯣꯢꯦꯕꯗꯨꯗꯤ ꯇꯜꯂꯦꯗ
ꯅꯛꯑꯗꯤꯅꯦ ꯍꯝ
ꯃꯤ
ꯃꯈꯜ ꯃꯈꯜ ꯌꯥꯝ ꯂꯩꯗ ꯎꯝ
ꯑꯗꯣ ꯍꯤꯗꯥꯛꯀꯨꯝꯕ ꯆꯥꯔꯒ ꯅꯣꯏꯕꯗꯤ ꯐꯖꯁꯨ ꯐꯖꯗꯦꯗ
ꯖꯤꯝ ꯆꯠꯂꯣ ꯋꯥꯀꯤꯡ ꯇꯧꯋꯣ ꯑꯗꯨꯒ ꯨꯃꯨꯛꯀ ꯀꯪꯍꯜꯂꯣ ꯅꯣꯏꯍꯜꯂꯒ
ꯀꯔꯤ ꯍꯥꯏꯕ꯭ꯔ ꯖꯤꯝꯇ ꯀꯪꯍꯜꯂꯣ ꯑꯃꯨꯛ ꯅꯣꯏꯍꯜꯂꯣ
ꯏꯪ ꯖꯤꯝ ꯆꯠꯂ ꯕꯥꯀꯤꯡ ꯇꯧꯋꯣ ꯕꯥꯀꯤꯡ ꯇꯧꯋꯣ ꯎꯝ ꯑꯗꯨꯒ ꯅꯣꯏ ꯍꯥꯜꯂꯒ ꯑꯃꯨꯛꯀ ꯀꯪꯍꯟꯕꯗꯣ ꯁꯦꯞ ꯇꯥꯍꯟꯕꯗꯣ ꯑꯗꯨ ꯇꯧꯋꯣ ꯌꯥꯕꯅꯤ ꯍꯥꯏꯅꯤꯗ ꯍꯤꯗꯥꯛ ꯆꯥꯕ ꯁꯔꯨꯛꯇꯤꯀꯣ ꯆꯠꯂꯣꯅꯦ ꯏꯅꯛ ꯅꯛ ꯂꯩꯔꯤꯗꯨꯕꯨ ꯊꯥꯡꯃꯩꯕꯟꯗꯁꯨ ꯂꯩꯔꯦ ꯊꯥꯡꯃꯩꯕꯟ
ꯑꯁꯦꯡꯕꯗꯤ ꯀꯗꯣꯝꯗꯔ
ꯍꯣꯏ ꯑꯅꯛꯄ ꯍꯥꯏꯗꯤ ꯑꯗꯨꯗ ꯇꯥꯔꯦꯗ ꯇꯣ ꯑꯃ ꯃꯛ ꯂꯩꯔꯤꯗꯤ ꯊꯧꯕꯁꯨ ꯍꯩꯔꯝꯃꯣꯏꯅꯦ ꯑꯃꯨꯛꯀ
ꯁꯦꯀꯥꯎꯔꯥ
ꯎꯝ
ꯍꯩꯌꯦꯗ ꯒꯔꯤ ꯃꯆꯥ ꯑꯦꯛꯇꯤꯚꯥ ꯍꯣꯏꯁꯨ ꯍꯩꯌꯦꯗ
ꯑꯥ ꯑꯗꯨ ꯑꯣꯏꯗꯤ ꯆꯞ ꯆꯥꯔꯦꯅꯦ ꯂꯩꯔꯒ ꯑꯗꯨꯗ ꯆꯠꯂꯣ ꯑꯗꯨ ꯍꯦꯛ ꯂꯣꯏꯔꯗꯤ ꯅꯣꯏ ꯁꯤꯇꯤꯗ ꯁꯤꯇꯤꯗ ꯂꯩꯔꯤꯅꯦ ꯄꯩꯁꯥ ꯄꯥꯏꯔꯤꯗꯨꯗꯤ ꯍꯥꯏ
ꯁꯤꯁ ꯑꯈꯣꯏꯗꯤ ꯄꯩꯁꯥ ꯄꯥꯏꯗꯦꯀꯣ ꯃꯤꯉꯣꯗ ꯅꯤ ꯅꯤꯔ ꯆꯥꯕꯅꯤ ꯀꯣ ꯑꯈꯣꯏꯗꯤ
ꯑꯗꯨ ꯅꯤꯔꯔꯒ ꯇꯧꯔꯣꯅꯦ
ꯀꯥꯏꯗ ꯅꯤꯁꯤꯔꯥ ꯄꯩꯁꯥ ꯅꯪꯉꯣꯟꯗꯁꯨ ꯈꯔ ꯅꯤꯒꯦꯁꯦ ꯒꯥꯔꯤ ꯃꯆꯥ ꯂꯧꯅꯤꯡꯉꯥꯏ
ꯑꯁ ꯑꯗꯨꯗꯤ ꯈꯪꯗ꯭ꯔꯦꯍꯦ ꯒꯥꯔꯤ ꯃꯆꯥ ꯅꯪ ꯂꯧꯔꯍꯦ ꯀꯩꯅꯣꯒꯤ ꯖꯤꯝꯒꯤꯗꯤ ꯄꯩꯁꯥ ꯉ ꯐꯪꯉꯗꯤ ꯄꯤꯕꯤꯕ ꯌꯥꯏ
ꯁꯨꯗ꯭ꯔꯤꯍꯦ ꯇꯨꯝꯅꯤꯡꯉꯦ ꯅꯣꯏ ꯆꯥꯛ ꯆꯥꯥꯈ꯭ꯔꯦꯅ
ꯀꯔꯤꯔꯣ
ꯅ ꯅꯣꯏꯗꯤ ꯆꯥꯛ ꯇꯥꯈ꯭ꯔꯦꯅ
ꯎꯝ ꯆꯥꯔꯦ ꯑꯩꯈꯣꯏꯗꯤ
ꯎꯝ
ꯍꯖꯤꯛ ꯆꯥꯔꯒꯦꯔꯣ ꯆꯥꯔꯣ ꯆꯥꯔꯣ ꯍꯥꯟꯅ ꯆꯥꯔꯣ ꯍꯥꯟꯅ ꯆꯥꯊꯣꯛꯄꯗꯨ ꯐꯔ ꯇꯧꯔꯦ
ꯏꯃ ꯃꯤꯕꯨ ꯀꯣꯜ ꯇꯒꯅꯨꯀꯣ
ꯇꯧꯗꯦ ꯇꯧꯗꯦ
ꯐꯔꯦ ꯐꯔꯦ ꯗꯨꯨꯗꯤ
ꯎꯝ ꯎꯝ ꯎꯝ ꯐꯔꯦ ꯐꯔꯦ